ꯍꯜꯂꯣ ꯀꯩ ꯇꯧꯔꯤꯅꯣ
ꯇꯥꯔꯔꯕ
ꯇꯥꯔꯦ ꯀꯩꯗꯧꯔꯝꯃꯤꯅꯣ ꯑꯩꯅ ꯉꯥꯡꯕ ꯃꯇꯝ ꯇꯥꯕ꯭ꯔꯥ
ꯇꯥꯏ ꯇꯥꯏ ꯇꯥꯔꯦ ꯐꯖꯅ ꯑꯗꯨ ꯑꯩꯔꯣ ꯍꯝꯃꯝꯃꯤꯅꯤ ꯁꯨꯝ ꯍꯝꯃꯝꯃꯦ ꯏꯔꯨꯖꯕ ꯄꯝꯃꯤ
ꯍ ꯅ ꯑꯗꯨꯖꯔ ꯔꯔꯔꯕ
ꯂꯨꯔꯨꯗꯦ ꯂꯨꯒꯦ ꯂꯨꯔꯨꯁꯦꯅ ꯇꯧꯕ ꯂꯨꯔꯔꯣꯏ ꯊꯝꯃꯅꯤ ꯁꯨꯝ ꯃꯤ ꯌꯥꯝ ꯇꯂꯦ ꯌꯥꯝꯝ ꯇꯂꯦ ꯌꯥꯝ ꯇꯂꯦ
ꯑꯩꯁꯨ ꯇꯟꯕꯩ ꯂꯩꯔꯝꯕꯅꯦ ꯑꯗꯣ ꯑꯩꯕꯨꯗꯤ ꯀꯩꯅꯣ ꯇꯧꯔꯨꯔꯅꯤ ꯏꯔꯨꯖꯔꯨꯔꯅꯤ ꯑꯗꯨ ꯅꯠꯇ꯭ꯔꯗꯤ ꯑꯩꯗꯣ ꯍꯦꯟꯅ ꯇꯥꯟꯁꯤꯜꯂꯅꯦꯕ ꯏꯁꯥꯁꯦ ꯌꯥꯝ ꯐꯛꯆꯜꯂꯦꯕ ꯑꯗꯨꯃꯥꯏꯅ ꯇꯧꯔꯅꯤ ꯑꯣ ꯅꯪꯗꯤ ꯉꯁꯤ ꯀꯩ ꯀꯩ ꯀꯩꯀꯩ ꯇꯧꯔꯒꯦ ꯀꯩꯀꯩ ꯏꯟꯁꯥꯡ ꯆꯥꯒꯦ
ꯑꯌꯨꯛ ꯉꯁꯤ ꯑꯌꯨꯛꯇꯤ ꯑꯩ ꯊꯣꯡꯗ꯭ꯔꯦ ꯀꯩꯝꯇ ꯀꯩꯅꯣ ꯇꯧꯔꯦ ꯎꯝ ꯉꯁꯥꯏ ꯆꯠꯂꯨꯔꯦ ꯗꯤꯄꯥꯔꯠꯃꯦꯟꯗ ꯑꯗꯣ ꯍꯜꯂꯛꯄ ꯂꯄꯗ ꯄꯔꯥꯊꯥ ꯂꯩꯔꯑꯦ ꯑꯗꯨ ꯑꯣꯏꯅ ꯆꯥꯔꯦ ꯉꯁꯤ ꯑꯌꯨꯛꯀꯤ ꯇꯧꯗ꯭ꯔꯦ
ꯑꯣ ꯑꯣ ꯑꯁ ꯅꯪ ꯌꯥꯔꯦ ꯑꯗꯨꯣꯝ ꯆꯥꯛ ꯆꯥꯗ꯭ꯔꯁꯨ
ꯌꯥꯔꯦ ꯑꯃ ꯑꯅꯥ ꯅꯥꯀꯟꯗ ꯂꯩꯕꯗꯨ ꯅꯣꯏꯀꯥꯗ ꯂꯩꯕ꯭ꯔꯥ
ꯃꯥꯏ ꯃꯈꯣꯟ ꯇꯥꯕ꯭ꯔꯥ
ꯑꯩꯅꯅꯦ ꯍꯧꯖꯤꯛ ꯉꯥꯛꯇꯪ ꯀꯩꯅꯣ ꯃꯥꯗꯣ ꯁꯨꯝ ꯀꯧꯔꯝꯕ ꯑꯗꯣ ꯃꯣꯏ ꯃꯃꯥꯟꯅꯕꯤꯗꯨꯅ ꯂꯩꯇꯦ ꯊꯣꯛꯈꯤ ꯍꯜꯂꯛ ꯀꯥꯟꯗ ꯍꯥꯏꯔꯛꯀꯦꯅ ꯍꯥꯏꯔꯛꯄ ꯑꯗꯨꯏꯗꯨꯒꯤ ꯅꯣꯏꯗꯤ ꯂꯩꯔꯝꯗꯧ ꯃꯥꯜꯂꯅ
ꯂꯩ ꯂꯩ ꯃꯥ ꯁ꯭ꯋꯥꯏꯗ ꯂꯥꯡꯉꯤ
ꯎꯝ ꯎꯝ ꯎꯝ ꯑꯩꯅ ꯆꯠꯂꯝꯗꯧ ꯃꯥꯜꯂꯕ ꯅꯪꯗꯨ ꯀꯩꯅꯣ ꯆꯥꯕ꯭ꯔꯣ ꯎꯝ ꯑꯣꯛ ꯊꯣꯡꯕ ꯆꯥꯕ꯭ꯔꯣ
ꯀꯒꯥꯔꯤ ꯑꯣꯄ ꯀꯩꯗꯧꯕꯩ ꯆꯥꯔꯣꯏꯗ꯭ꯔꯤꯅꯣ
ꯑꯗꯨꯅꯤꯗꯅ ꯁꯨꯝ ꯑꯩ ꯆꯥꯅꯤꯡꯉꯝ ꯐꯣꯟꯗ ꯁꯨꯝ ꯆꯥꯕꯩ ꯎꯔꯝꯕ ꯑꯗ ꯁꯨꯝ ꯍꯪꯉꯛꯏꯅꯤꯀꯣ ꯅꯪꯗ ꯑꯣꯛ ꯆꯥꯕ ꯖꯥꯠꯂꯥꯅ ꯌꯥꯏꯅꯦ ꯁꯥꯕꯩ ꯃꯇꯥꯡꯗꯗꯤ ꯑꯩꯈꯣꯏ ꯅꯣ ꯑꯦꯛꯁꯀ꯭ꯌꯨꯁ ꯌꯥꯝ ꯆꯥꯅꯤꯡꯉꯦ ꯑꯣꯛꯇꯨꯁꯨ ꯉꯁꯤ ꯉꯔꯥꯡꯁꯦꯀꯣ ꯐꯖꯅ ꯀꯨꯀꯔ ꯔꯗ ꯀꯥꯝꯃꯒ ꯐꯨꯠꯂꯒꯅꯦ ꯇꯧꯔꯒ ꯆꯥꯅꯤꯡꯉꯦ ꯌꯥꯝꯅ
ꯑꯣꯛ ꯆꯥꯗꯕꯁꯦ ꯀꯨꯏꯔꯦ ꯑꯩꯈꯣꯏꯁꯨ ꯅꯍꯥꯟꯁꯤꯦ ꯂꯥꯛꯄꯗꯒꯤ ꯆꯥꯁꯦ ꯆꯥꯁꯦ ꯍꯥꯏꯅꯔ ꯑꯝꯇ ꯆꯥꯗ꯭ꯔꯤꯕ ꯑꯗꯣ ꯌꯦꯟ ꯊꯣꯡꯕꯁꯨ ꯍꯥꯟꯅ ꯆꯥꯒꯦ ꯑꯣ ꯑꯩꯈꯣꯏ ꯅꯍꯥꯁꯤꯗꯕꯨꯗꯤ ꯊꯣꯡꯉꯕꯨꯗꯤ ꯆꯥꯈ꯭ꯔꯦ ꯑꯗꯨꯒ ꯍꯥꯏꯗꯤ ꯍꯟꯗꯛ ꯑꯃꯨꯛ ꯌꯨꯝꯗ ꯂꯥꯛꯄꯁꯦ ꯌꯨꯝ ꯆꯠꯂꯨꯔꯒ ꯑꯃꯨꯛ ꯍꯜꯂꯛꯏꯅꯦꯕ ꯑꯩꯈꯣꯏ ꯋꯤꯟꯇꯔ ꯕ꯭ꯔꯦꯛ ꯆꯠꯂꯨꯕꯗꯒꯤ ꯁꯝꯃꯔ ꯆꯠꯂꯨꯕ ꯁꯔꯃꯔ ꯆꯠꯂꯨꯔꯒ ꯍꯜꯂꯛꯑꯦ ꯍꯜꯂꯛꯄꯗꯒꯤꯩꯗꯤ ꯆꯥꯁꯦ ꯍꯥꯏꯅꯔꯒ ꯑꯃꯨꯛꯄꯨꯗꯤ ꯆꯥꯗ꯭ꯔꯤꯕ ꯂꯩꯥꯏꯔꯗ ꯍꯣꯔꯦꯟ ꯍꯔꯦꯟ ꯇꯣ ꯑꯩꯈꯣꯏꯗꯣ ꯀꯩꯅꯣꯕꯨꯗꯤ ꯊꯣꯛꯎꯅꯦꯕ ꯁꯨꯝ ꯋꯥꯛꯀꯤꯡ ꯍꯣꯏ ꯀꯩ ꯍꯣꯏ ꯃꯄꯥꯟꯗ ꯑꯗꯨꯒ ꯊꯣꯛꯎꯕ ꯀꯥꯟꯗ ꯀꯩꯅꯣ ꯇꯧꯅꯤ ꯑ ꯈꯪꯗꯦ ꯌꯦꯡꯒꯦ ꯃꯑꯣꯡ ꯍꯥꯏꯗꯤ ꯑꯗꯨꯗꯨꯒ ꯏꯆꯥꯁꯦ ꯍꯥꯏꯔꯁꯨꯀꯣ ꯍꯥꯏꯔꯀꯦ ꯍꯣꯏ ꯑꯗꯨꯃꯥꯏꯅ ꯍꯣꯏ ꯆꯥꯗ ꯑꯣꯏꯔꯁꯨ ꯍꯥꯏ ꯍꯥꯏꯔꯛꯀꯦ ꯅꯪꯁꯨ ꯍꯧꯔꯛꯀꯦ ꯆꯥꯁꯦ
ꯎꯝ ꯎꯝ ꯎꯝ
ꯑꯗꯨꯒ ꯑ ꯍꯣꯔꯦꯟ ꯌꯦꯡꯉꯁꯦ ꯃꯑꯣꯡ ꯑꯗꯣ ꯈꯪꯗꯅ ꯍꯧꯖꯤꯛ ꯄꯪꯂꯪꯂꯩꯕꯨꯗꯤ ꯂꯩꯔꯤ ꯉꯁꯥꯏ ꯑꯌꯨꯛ ꯗꯤ ꯑꯩꯈꯣꯏꯗꯤ ꯉꯁꯤꯗꯤ ꯃꯥꯏꯔꯦꯟ ꯃꯥꯏꯔꯦꯟ ꯊꯣꯡꯕ ꯅꯠꯇꯦ ꯑꯩꯈꯣꯏ ꯉꯁꯤꯗꯤ ꯊꯣꯡꯉꯦ ꯍꯥꯏꯕ ꯀꯥꯟꯗ ꯀꯥꯎꯈ꯭ꯔꯦꯅ ꯀꯩꯅꯣꯈꯣꯏ ꯊꯣꯡꯕꯗꯨꯕꯨ ꯀꯥꯎꯈ꯭ꯔꯦ ꯍꯔꯦꯟ ꯅꯨꯡꯗꯥꯡꯁꯨ ꯅꯪꯗꯨꯗꯤ ꯆꯥꯛ ꯆꯥꯔꯔꯣꯏꯗꯕ꯭ꯔꯣ
ꯇꯥꯔꯣꯏꯁꯤꯔꯥꯅ ꯀ ꯃꯤꯅꯤꯠ ꯆꯥꯃꯨꯛꯇ ꯂꯣꯏꯁꯤꯂꯁꯤꯔꯥꯅ ꯑꯩꯁꯦ ꯇꯥꯡ ꯇꯔꯨꯛꯁꯤ ꯐꯥꯎꯗꯤ ꯈꯔ ꯁꯦꯝ ꯌꯥꯕ꯭ꯔꯥꯅ ꯑꯩ ꯀꯩꯅꯣ ꯇꯧꯗꯦ ꯑꯩ ꯆꯥꯛꯁꯨ ꯊꯣꯡꯗꯦ ꯑꯩꯅ ꯂꯩꯁꯦ ꯑꯩ ꯆꯥꯛ ꯆꯦꯡꯒ ꯑꯇ ꯂꯧꯕ ꯆꯠꯇꯦ ꯌꯨꯝ ꯆꯠꯄ ꯇꯟꯗꯅ ꯌꯨꯝꯁꯤ ꯆꯠꯅꯤꯡꯗꯕ ꯅꯪ ꯉꯥꯎꯔꯕꯅꯦ ꯑꯩꯁꯦ ꯍꯣꯏꯕ ꯑꯩ ꯆꯥꯛ ꯆꯦꯡ ꯆꯥꯛ ꯑꯃꯐꯥꯎ ꯂꯩꯇꯦ ꯑꯩꯗ ꯅꯠꯇꯦꯀꯣ ꯑꯩꯈꯣꯏ ꯁꯨꯋꯥꯥꯏ ꯂꯩꯔꯤ ꯏꯃꯥꯅ ꯈꯩꯁꯦ ꯑꯩꯒꯤ ꯉꯥꯛꯇ ꯃꯣꯏꯁꯨ ꯃꯌꯨꯝꯗ ꯆꯠꯄ ꯇꯃꯦꯌꯥꯝ ꯊꯣꯡꯗꯦ ꯆꯥꯛ ꯃꯥꯏ ꯃꯥꯏ ꯍꯤꯡꯕ ꯉꯝꯅꯅꯉꯥꯏ ꯑꯔꯩ ꯑꯔꯩꯕꯅꯤ ꯆꯥꯅ ꯂꯩꯁ
ꯀꯩꯅꯣ ꯑꯗꯨꯑꯣꯏꯗꯤ ꯏꯃꯥ ꯌꯥꯝ ꯉ ꯌꯥꯝ ꯉꯝꯃꯦ
ꯑꯃ ꯈ ꯈꯛꯇꯅꯤ ꯒꯣ ꯃꯦꯁ ꯂꯧꯗꯕꯩ ꯃꯥꯏ ꯆꯥꯛ ꯊꯣꯡꯉ ꯆꯥꯔꯤꯁꯦ ꯑꯩꯈꯣꯏ ꯑꯇꯩ ꯑꯇꯩ ꯂꯩꯉꯩꯁꯤ ꯃꯦꯒꯤ ꯈꯔ ꯍꯥꯎ ꯑꯗꯨꯃꯥꯏꯅ ꯀꯩ ꯀꯩꯅꯣ ꯆꯥꯕ ꯌꯥꯕ ꯑꯗꯨꯃꯥꯏꯅ ꯑꯣꯏꯅ ꯃꯁꯥ ꯃꯁꯥ ꯑꯆꯥꯄꯣꯠ ꯑꯣꯏꯅ ꯃꯌꯥꯝ ꯂꯩꯁꯤꯜꯂꯦ ꯑꯩꯁꯨꯆꯥ ꯑꯆꯥꯄꯣꯠ ꯑꯣꯏꯅ ꯏꯁꯇꯣꯛꯇ ꯊꯝꯃꯦ ꯑꯗꯨꯒ ꯑꯣꯏꯅ ꯆꯥꯔꯦ ꯆꯥꯝꯐꯨꯠ ꯃꯨꯛꯊꯔꯛꯒ ꯌꯥꯈꯔꯦ ꯉꯁꯤꯁꯨ ꯄꯔꯊꯥꯗꯣ ꯈꯔ ꯆꯥꯔꯨꯕ ꯑꯗꯒꯤ ꯌꯥꯈꯔꯦ ꯄꯨꯔꯥ ꯀꯥꯐꯤꯗ ꯂꯩꯔꯦ ꯑꯩ ꯍꯧꯖꯤꯛ ꯊꯟꯕ ꯍꯥꯏꯕꯨ ꯊꯜꯂꯤꯕꯅꯤ ꯑꯗꯨꯅ ꯌꯥꯔꯦ ꯑꯗꯨꯝ ꯍꯣꯔꯦꯟ ꯅꯨꯃꯤꯗꯥꯡ
ꯐꯥꯏꯚꯀꯤ ꯈꯔ ꯊꯥꯗꯣ ꯑꯗꯨꯏꯗꯨꯕꯨꯗꯤ ꯌꯥꯝ ꯍꯥꯎꯕꯅꯦ ꯑꯗꯨꯏꯗꯨꯗꯤ ꯀꯩꯅꯣꯁꯨ ꯇꯧꯕꯅꯦ ꯍꯥꯏꯕ ꯑꯗꯨꯝ ꯀꯔꯤ ꯆꯥꯎꯁꯨ ꯆꯥꯎꯋ ꯑꯗ ꯄꯨꯛꯁꯨ ꯊ ꯑꯗ ꯊꯥꯎ ꯑꯗꯨꯨ ꯌꯥꯝ ꯌꯥꯎꯗꯦ ꯅꯠꯇ꯭ꯔꯣ ꯃꯣꯏꯗꯤ
ꯎꯝ ꯍꯣꯁꯇꯦꯜ ꯅꯝꯕꯔ ꯐꯥꯏꯚ ꯁꯤꯔꯣꯏꯒꯤꯗꯨꯔꯣ ꯅꯪ ꯍꯥꯏꯗ
ꯑꯣ ꯑꯣ ꯁꯤꯔ
ꯑꯣ ꯑ ꯑꯗꯨꯗꯩꯅꯦ ꯂꯩꯔꯛꯏꯁꯦ ꯍꯥꯎꯋꯦ ꯑꯩꯩꯅ ꯑꯩꯅꯦ ꯅꯍꯥꯟ ꯍꯥꯟꯗꯒꯤꯅꯦ ꯑꯩꯅ ꯑꯥ ꯍꯥꯟꯅ ꯊꯥꯡꯃꯩꯕꯟ ꯂꯩꯔꯤꯉꯩꯗꯁꯨꯅꯦ ꯗꯤ ꯑꯦꯝ ꯀꯣꯂꯦꯖꯀꯤꯗ ꯄꯔꯥꯊꯥ ꯌꯥꯝ ꯍꯥꯎ ꯃꯐꯝ ꯑꯃ ꯂꯩꯌꯦꯕ ꯑꯗꯨꯗꯨꯅ ꯁꯨꯝ ꯆꯥ ꯂꯥꯛꯑꯒꯅꯦ ꯀꯨꯟꯊ꯭ꯔꯥꯕꯨꯗꯤ ꯄꯤ ꯑꯗꯨꯏꯗꯨ ꯅ ꯀꯣꯁꯤꯗꯅꯦ ꯁꯤꯗꯅꯦ ꯄꯔꯥꯊꯥꯛ ꯑꯍꯥꯎꯕ ꯃꯐꯝꯁꯦ ꯏꯐꯪ ꯐꯪꯗꯕꯩꯇꯥꯔꯦ ꯑꯗꯨꯝ ꯇꯧꯕ ꯑꯗꯨꯣ ꯃꯣꯏꯅ ꯍꯧꯖꯤꯛꯀꯤꯗꯣ ꯍꯥꯎꯕꯅꯤ ꯑ ꯍꯥꯎꯕꯅꯦ ꯑꯩ ꯉꯁꯤ ꯈꯛꯇꯪ ꯆꯥꯏꯔꯦ ꯑꯩꯅꯅꯦ ꯁꯨꯝ ꯃꯅꯨꯡ ꯆꯪꯁꯤꯟꯕꯗꯨꯒꯤ ꯆꯪꯉꯨꯗꯧ ꯇꯟꯗ ꯍꯦꯛꯇ ꯆꯪꯗꯕ ꯀꯨꯟꯃꯉꯥ ꯄꯤ ꯍꯥꯎꯋꯦ ꯑꯗꯨꯑꯣꯏꯁꯨ ꯌꯥꯏ ꯀꯩꯁꯨ ꯆꯥꯎꯁꯨ ꯆꯥꯎꯋ ꯎꯝ
ꯌꯥꯕꯅꯦꯕ ꯀꯩꯅꯣꯗꯕꯥꯅꯤꯅ ꯍꯥꯏꯅ ꯉꯥꯏꯍꯥꯛ ꯑꯗꯨꯝ ꯇꯥꯎ ꯀꯣ ꯊꯣꯛꯂꯛꯇꯦꯕꯀꯣ ꯊꯂꯛꯑꯅꯤꯑ ꯌꯥꯅꯤꯑ ꯀꯩꯝ ꯇꯧꯗꯦꯑ ꯍꯧꯖꯤꯛꯕꯥ ꯁꯅꯗ ꯑꯗꯨꯗꯤꯅꯦ ꯅꯪꯅ ꯇꯧꯕꯔꯥ ꯃꯉꯣꯟꯗ ꯑꯣ ꯀꯩꯅꯣꯗ ꯍꯥꯏꯕꯩꯅꯦ ꯑꯁꯅꯥ ꯀꯣꯂꯣꯝꯗ ꯅꯪꯒ ꯀꯥ ꯊꯪꯅꯅ ꯂꯩꯕ ꯃꯥ ꯆꯅꯕꯤꯗꯣ ꯑꯗꯨꯑꯣꯏꯗꯣ ꯃꯥꯁꯤꯁꯦ ꯂꯥꯛꯑꯦ ꯃꯥꯒꯤ ꯃꯣꯏ ꯑꯣꯖꯥꯅ ꯍꯣꯋꯥꯛ ꯄꯤꯔꯛꯏꯒ ꯑꯗꯨꯏ ꯃꯥꯁꯦ ꯍꯣꯝꯋꯥꯛꯁꯦ ꯀꯟꯅ ꯇꯧꯅꯕ ꯍꯣꯠꯅꯕꯁꯤꯗꯅꯦ ꯃꯅꯤꯡ ꯃꯃꯥꯡ ꯆꯦꯟꯗꯅ ꯃꯥ ꯇꯧꯔꯤ ꯑꯗꯣ ꯃꯥꯏ ꯍꯣꯝꯋꯔꯛꯇꯣ ꯂꯣꯏꯈ꯭ꯔꯕ ꯃꯥꯜꯂꯦ ꯅꯠꯇ꯭ꯔ ꯈꯤꯇꯪ
ꯑꯣ ꯑꯣ ꯐꯖꯅ ꯍꯩꯇ꯭ꯔꯗꯤ ꯇꯥꯛꯄꯤꯌꯣ ꯍꯌꯦꯡ ꯑꯣꯖꯥꯅ ꯑꯃꯨꯛ ꯐꯨꯕꯤꯅꯤ ꯀ꯭ꯂꯥꯁꯇ ꯃꯤ ꯃꯌꯥꯝ ꯃꯃꯥꯡꯗ ꯀꯧꯊꯣꯛ ꯄꯨꯨꯔꯗꯤ ꯏꯀꯥꯏꯅꯤꯌꯣ
ꯇꯥꯛꯄꯤꯔꯤ ꯑꯩꯅ
ꯎꯝ ꯑꯩ ꯑꯣꯖꯥꯅ ꯀꯣꯏꯁꯟ ꯍꯪꯉꯛꯄꯗ ꯁꯠ ꯁꯠ ꯈꯣꯡ ꯉꯝꯅꯕ
ꯎꯝ ꯃꯥꯁꯦ ꯈꯔꯗꯤ ꯍꯩꯗꯤ ꯍꯩꯒꯠꯂꯛꯑꯕꯅꯦ ꯍꯧꯖꯤꯛꯁꯦ ꯃꯔꯝ ꯃꯣꯛꯍꯜꯂꯛꯑꯦꯕ ꯍꯥꯏꯕ ꯌꯥꯝ ꯏꯜꯂꯦꯕ ꯍꯣꯠꯅꯕ ꯀꯜꯂꯦꯕ ꯃꯥꯁꯦ ꯍꯣꯠꯅꯕ ꯀꯜꯕ
ꯃꯥꯅ ꯃꯥꯅꯦ ꯍꯣꯠꯅꯕꯕꯨ ꯂꯦꯞꯇ꯭ꯔꯗꯤ ꯃꯥꯏ ꯄꯥꯛꯄ ꯍꯥꯏꯁꯤ ꯁꯣꯏꯗ꯭ꯔꯕꯅꯤ
ꯃꯥꯅꯦ ꯃꯥꯅꯦ ꯑꯗꯨꯗꯨꯅ ꯍꯣꯠꯅꯕ ꯀꯟꯕꯅꯤꯅ ꯃꯥ ꯁꯣꯏꯗꯅ ꯃꯥꯏ ꯄꯥꯛꯈꯤꯒꯅꯤ ꯍꯥꯏꯕꯒꯤ ꯊꯥꯖꯕ ꯑꯃꯗꯤ ꯂꯩ
ꯍꯣꯠꯅꯧꯋ ꯍꯣꯠꯅꯧ ꯑꯩꯅꯁꯨ ꯌꯥꯝ ꯀꯟꯅ ꯍꯣꯠꯅꯧ ꯍꯥꯏꯔ ꯑꯩ
ꯍꯣ ꯍꯣꯏ ꯍꯥꯏꯦ ꯅꯪꯒ ꯅꯪꯒ ꯊꯪꯅꯅ ꯂꯩꯕ ꯅꯃꯥꯟꯅꯕꯤꯗꯣ ꯑꯗꯨꯅ ꯅꯪꯁꯦ ꯈꯔ ꯍꯣꯠꯅꯕ ꯀꯂꯒ ꯂꯩꯌꯨ ꯍꯣꯠꯅꯧ ꯍꯣꯏ
ꯎꯝ
ꯑꯗꯨꯏꯗꯨꯅ ꯈꯔ ꯀꯟꯗ꯭ꯔꯗꯤ ꯌꯥꯗ꯭ꯔꯦꯅꯦ ꯑꯁꯦ
ꯑꯁ ꯄꯨꯟꯁꯤꯁꯤ ꯄꯨꯟꯁꯤꯁ ꯑꯦꯛꯖꯥꯝꯁꯤꯗꯪ ꯂꯩꯔꯝꯗ꯭ꯔꯗꯤ ꯌꯥꯝ ꯅꯨꯡꯉꯥꯏꯅꯤ ꯑꯩ
ꯎꯝ ꯑꯣ ꯀꯩ ꯇꯧꯔꯝꯃꯣ ꯅꯪ ꯃꯊꯥꯏ ꯌꯥꯝ ꯁꯥꯄꯩ ꯇꯥꯏꯞꯇ ꯉꯥꯡꯉꯤꯗꯨꯕꯨ
ꯑꯗꯨ ꯅꯣꯏ ꯁꯥꯗꯕ꯭ꯔꯣ ꯍꯥꯏꯁꯦ ꯑꯩꯗꯤ ꯈꯪꯗꯗꯕꯨ ꯁꯥꯗꯁꯦ
ꯑꯦꯛꯖꯥꯝꯒꯤꯔꯣ ꯏꯁ ꯑꯦꯛꯖꯥꯝꯗꯨꯕꯨ ꯀꯔꯤꯝꯅ ꯈꯔ ꯄꯥꯕ ꯉꯝꯕ ꯆꯥꯡ ꯈꯔ ꯄꯥꯕꯤ ꯌꯥꯅꯤ ꯑꯗꯨꯏꯗꯨꯒ ꯇꯧꯔꯒ ꯌꯥꯕꯗꯨ ꯅꯪꯁ ꯃꯊꯥ ꯁꯥꯔꯨꯔꯅꯁꯨ ꯃꯊꯥ ꯁꯥꯔꯒꯅꯦ
ꯍꯥꯏꯗꯤ ꯍꯧꯖꯤꯛꯀꯥꯟꯁꯦꯀꯣ ꯐꯣꯟꯁꯤꯗ ꯌꯦꯡꯉꯁꯨ ꯗ꯭ꯔꯃꯥꯁꯤ ꯅꯨꯡꯉꯥꯏ ꯅꯨꯡꯉꯥꯏꯕ ꯊꯣꯛꯂꯛꯄꯒꯤ ꯐꯤꯂꯝꯁꯤ ꯌꯦꯡꯅꯤꯡꯕꯗ ꯉꯥꯎꯕ ꯑꯦꯛꯖꯥꯝ ꯃꯌꯥ ꯅꯛꯁꯤ ꯛꯄꯒꯤ ꯑꯩꯈꯣꯏ ꯅꯨꯡꯉꯥꯏ ꯅꯨꯡꯉꯥꯏꯕ ꯉꯥꯛ ꯊꯣꯛꯆꯤꯜꯂꯛꯄꯤꯗꯣ ꯇꯧꯔꯦꯕ ꯈꯪꯉꯕ ꯍꯌꯦꯡ ꯑꯩ ꯑꯦꯛꯖꯥꯝꯗꯨ ꯑꯣꯏꯔꯒꯗꯤ ꯑꯃꯨꯛ ꯊꯂꯛꯑꯔꯣꯏꯕ ꯑꯩꯈꯣꯏ ꯑꯦꯛꯖꯥꯝ ꯃꯌꯥꯔꯒꯤ ꯍꯧꯔꯛꯄꯒꯤ ꯑꯩꯅ ꯍꯥꯏꯁꯤꯟ ꯗ꯭ꯔꯃꯥꯒꯁꯤꯦ ꯅꯨꯡꯉꯥꯏ ꯅꯨꯡꯉꯥꯏꯕ ꯑꯇꯦꯛ ꯃꯇꯦꯛ ꯥꯁꯦꯛꯇꯊꯣꯛꯆꯜꯂꯛꯄꯤ ꯃꯤꯉꯣꯟꯁꯤꯗ ꯌꯥꯝꯅ ꯌꯦꯡꯅꯤꯡꯍꯟꯕꯤꯒꯦ ꯀꯩꯅꯣꯗꯣ ꯑꯗꯨ ꯑꯗꯨ ꯑꯗꯨꯒꯤ ꯄꯨꯔꯥ ꯐꯦꯁꯇ ꯂꯩꯔꯦꯕ ꯑꯩꯁꯦ ꯍꯧꯖꯤꯛ
ꯃꯥꯅꯦ ꯃꯥꯅꯦ ꯃꯣꯏꯅ ꯃꯣꯏꯅ ꯀꯟꯕꯗꯣ ꯑꯗꯣ ꯑꯩꯗꯤꯅꯦ ꯁꯨꯃꯥꯏꯅ ꯇꯧꯋꯦ ꯑꯗꯣ ꯑꯩꯗꯤꯅꯦ ꯁꯨꯃꯥꯏꯅ ꯇꯧꯋꯦ ꯍꯥꯏꯗꯤ ꯀꯔꯤ ꯗ꯭ꯔꯃꯥꯁꯦ ꯌꯥꯝ ꯀꯥ ꯍꯦꯟꯅ ꯌꯦꯡꯒꯟꯗꯦꯕ ꯑꯗꯨ ꯌꯦꯡꯒꯜꯂꯝꯗ꯭ꯔꯤꯁꯦ ꯐꯔꯤꯅꯦꯕ ꯑꯃꯃꯛ ꯑꯣꯏꯅ ꯅ ꯅꯨꯡꯉꯥꯏꯕ ꯑꯃ ꯑꯅꯤꯗꯨ ꯈꯛꯇ ꯈꯜꯂꯒ ꯑꯗꯨꯗꯨꯒ ꯑꯣꯏꯅ ꯀꯩꯅꯣ ꯇꯧꯗꯣꯏꯅꯦ ꯍꯥꯏꯕ ꯍꯥꯏꯗꯤ ꯁꯨꯝ ꯌꯦꯡꯅꯤꯡꯕꯗ ꯑꯩꯅ ꯈꯔ ꯅꯨꯡꯉꯥꯏꯖꯕꯗꯣ ꯑꯗꯨ ꯈꯛꯇ ꯑꯣꯏꯅ ꯈꯔ ꯈꯪꯒꯠꯂꯒ ꯌꯦꯡꯉꯦꯕ ꯅꯣꯡ ꯐꯥꯗꯣꯛꯀ ꯌꯦꯡꯕ ꯑꯗꯨ ꯃꯔꯛ ꯑꯃꯗꯤ ꯑꯩꯁꯦ ꯌꯥꯝ ꯌꯦꯡꯅꯤꯡꯉꯝꯃꯦꯕ ꯑꯗꯨꯒꯤ ꯑꯗꯨꯝ ꯐꯣꯟꯁꯤꯗ ꯍꯥꯞꯆꯤꯜꯂꯦꯗꯅ ꯗꯥꯎꯟꯂꯣꯗ ꯇꯧꯔꯒ ꯑꯗꯨꯒ ꯑꯅꯧ ꯑꯅꯧꯕꯁꯦ ꯌꯦꯡꯉꯝꯃꯦꯕ ꯑꯩꯈꯣꯏ ꯏꯃꯥꯃꯣ ꯑꯃꯅ ꯇꯧꯕꯤꯔꯛꯑꯒ ꯑꯗꯣ ꯍꯧꯖꯤꯛꯅ ꯑꯃꯨꯛ ꯑꯩꯁꯦ ꯁꯦ ꯌꯦꯡꯕ ꯍꯩꯅꯈꯤꯗ꯭ꯔꯦ ꯁꯨꯝꯗ ꯌꯦꯡꯈꯤꯗ꯭ꯔꯦ
ꯌꯦꯡꯒꯤꯗ꯭ꯔꯗꯤ ꯍꯣꯏ ꯌꯦꯡꯅꯤꯡꯗꯕꯅꯤ ꯁꯨꯝ ꯌꯦꯡꯗꯕꯅꯕꯨꯗꯤ ꯐꯩꯗ ꯑꯗꯣ ꯌꯦꯡꯍꯧꯈ꯭ꯔꯒꯅꯅꯦ ꯁꯨꯝ ꯑꯃꯁꯨ ꯑꯃꯨꯛ ꯌꯦꯡꯅꯤꯡꯒꯗ꯭ꯔꯥ ꯑꯗꯣ ꯑꯩꯁꯨ ꯍꯦꯛꯇ ꯆꯤꯊꯔꯒ ꯌꯦꯡꯕꯤ ꯀꯥꯡꯕꯨꯗꯨꯕꯨꯗꯤ ꯅꯠꯇꯦ ꯑꯩꯅ ꯌꯦꯡꯅꯤꯡꯕ ꯈꯔ ꯈꯔ ꯌꯥꯎꯔꯀꯥꯟꯗ ꯑꯗꯨ ꯑꯗꯨꯝ ꯌꯦꯡꯕꯅꯦꯕ ꯑꯗꯨꯑꯣꯏꯁꯨ ꯑꯗꯨꯝ ꯌꯦꯡꯅꯤꯡꯉꯛꯄꯤꯗꯣ ꯍꯥꯏꯗꯤ ꯍꯥꯏꯗꯤ ꯂꯥꯏꯔꯤꯛ ꯄꯥꯗꯧꯕ ꯃꯇꯝ ꯌꯧꯔꯛꯄꯒꯤ ꯗ꯭ꯔꯃꯥ ꯌꯦꯡꯅꯤꯡꯉꯛꯄ ꯍꯥꯏꯕꯗꯣ ꯑꯗꯨꯗꯤ
ꯃꯥꯅꯦ ꯃꯥꯅꯦ ꯑꯗꯨꯃꯥꯏꯅ ꯇꯧꯕꯗꯣ ꯇꯧꯒꯟꯕꯅꯦ ꯍꯥꯏꯕ ꯌꯥꯝꯅ ꯍꯣꯏ ꯍꯣꯏ ꯑꯗꯩꯗꯤ ꯀꯩꯅꯣꯁꯨ ꯇꯧꯕꯗꯣ ꯑ ꯍꯥꯏꯗꯤ ꯌꯦꯡꯗ꯭ꯔꯒꯁꯨ ꯏꯁꯥꯁꯦ ꯅꯨꯡꯉꯥꯏꯇꯕꯣꯏ ꯇꯧꯋ ꯌꯦꯡꯅꯤꯡꯕꯅ ꯍꯦꯜꯍꯟꯕꯗꯣ ꯂꯥꯏꯔꯤꯛꯁꯦ ꯄꯥꯅꯤꯡꯗ꯭ꯔꯕꯅꯤꯅ ꯑꯗꯨꯅꯦ ꯍꯥꯏꯕ ꯇꯧꯔꯤꯁꯦ ꯐꯠꯇꯕꯩ ꯋꯥꯔꯤ ꯉꯥꯛꯇ ꯍꯣꯔꯦꯟꯗꯤ ꯅꯪꯅ ꯑꯩꯉꯣꯟꯗ ꯋꯥꯔꯤ ꯁꯥꯔꯛꯄꯗ ꯂꯥꯏꯔꯤꯛ ꯄꯥꯔꯦ ꯍꯥꯏꯕ ꯋꯥꯔꯤ ꯑꯝꯇ ꯁꯥꯔꯛꯎꯁꯦ
ꯍꯣꯏ ꯍꯣꯏ ꯍꯣꯏ ꯄꯥꯏꯗ ꯏꯂꯥꯏ ꯁ ꯑꯗꯨꯝ ꯑꯩꯅ ꯍꯥꯏꯗꯕꯩꯅꯤ ꯑꯩ ꯑꯗꯨꯝ ꯄꯥꯖꯩ
ꯐꯣꯟ ꯊꯨꯒꯥꯏꯔꯦ ꯐꯣꯟ ꯊꯨꯒꯥꯏꯔꯦ ꯍꯧꯖꯤꯛ ꯑꯣ ꯍꯣꯏ ꯂꯣꯟ ꯍꯥꯏꯖꯅꯕꯅꯦꯕ ꯂꯣꯟ ꯀꯦꯔꯣꯂ ꯇꯧꯕ ꯑ
ꯄꯥꯗꯤ ꯑꯗꯨꯝ ꯄꯥꯕ
ꯑꯣ ꯄꯄꯥꯗꯤ ꯄꯥꯕ ꯑꯗꯨꯗꯨꯒ ꯄꯥꯕꯗꯤ ꯍꯥꯏꯁꯅ ꯄꯥꯗꯕ ꯁꯥꯕ ꯎꯝ ꯌꯥꯏ ꯌꯥꯏ ꯑꯗꯨꯃꯥꯏꯁꯨ ꯈꯔ ꯇꯧꯗꯣꯅꯦ ꯍꯥꯏꯗꯤ ꯄꯥꯗꯕꯁꯦ ꯈꯔ ꯃꯥꯜꯍꯟꯗꯣꯅꯦꯕ ꯅꯠꯇ꯭ꯔꯗꯤ ꯌꯥꯔꯣꯏꯕ
ꯔꯃꯥꯜ ꯍꯟꯗ꯭ꯔꯠ ꯍꯥꯏꯗꯤ ꯌꯥꯗꯦꯅꯦ ꯇꯧꯔꯤꯁꯦ ꯃꯜꯍꯟꯕꯁꯤꯅꯦ ꯈ꯭ꯋꯥꯏ ꯃꯔꯨꯑꯣ ꯑꯣꯏ
ꯃꯔꯨ ꯑꯣꯏꯔꯤꯁ ꯃꯥꯅꯦ ꯃꯥꯜꯍꯟ ꯃꯥꯜꯍꯟꯕꯤ ꯃꯇꯝꯅꯤ ꯍꯧꯖꯤꯛꯁꯦ ꯃꯥꯜꯍꯟꯕꯤꯈꯤꯁꯨ
ꯃꯥꯅꯦ ꯃꯥꯜꯍꯟꯕꯤꯒꯤ ꯖꯨꯛ ꯑꯁꯦꯡꯕ ꯑꯃ ꯇꯧꯔꯦ ꯑꯗꯩꯗꯤ ꯈꯪꯗꯦꯗ ꯑꯩꯈꯣꯏꯁꯨ ꯃꯔꯛꯁꯤꯗ ꯌꯥꯎ ꯉꯝꯅꯕ ꯍꯣꯠꯅꯖꯩ
ꯍꯅꯖꯔꯤꯔꯤꯕꯅꯦ ꯑꯗꯨꯅ ꯅꯪꯁꯨꯨ ꯃꯤꯅꯅꯦ ꯂꯥꯏꯔꯤꯛ ꯌꯥꯝ ꯄꯥꯕ ꯃꯥꯜꯍꯜꯂꯨ
ꯑꯩꯁꯦ ꯑꯩꯗꯤ ꯁꯨꯃꯥꯏꯅ ꯇꯧꯔꯅꯤ ꯑ ꯃꯤꯅ ꯂꯥꯏꯔꯤꯛ ꯑꯃꯨꯛ ꯄꯥꯕ ꯃꯥꯟꯗꯕꯤꯗ ꯑꯣꯏꯅ ꯄꯥꯕꯤ ꯄꯥꯕꯤꯁꯦ ꯄꯥꯗꯤ
ꯑꯣ ꯑꯣ ꯑꯣ ꯑꯣ ꯑꯣ ꯑꯣ ꯐꯩꯅꯦ ꯑꯁ ꯍꯣꯏꯅꯦ ꯑꯗꯨꯅꯤ ꯇꯧꯗꯣꯏꯅꯦ
ꯑꯥ ꯍꯣꯏ ꯍꯣꯏ ꯑꯗꯨꯗꯤ ꯅꯪꯁꯨ ꯅꯪ ꯀꯩꯀꯩ ꯇꯧꯗꯕꯈꯩ ꯇꯧꯔꯣ ꯑꯗꯨꯏꯗꯨꯒ ꯎꯝ ꯑꯩꯁꯨ ꯊꯝꯅꯕ ꯇꯧꯔꯒꯦ
ꯇꯥꯎ ꯇꯥꯎ
ꯀꯛꯑꯣ
ꯑꯣ ꯀꯥꯏ ꯀꯥꯏ
ꯑꯥ ꯑꯥ